ꯍꯜꯂꯣ
ꯑꯣ ꯇꯥꯔꯦ ꯇꯥꯔꯦ
ꯑꯣ ꯀꯩꯗꯧꯔꯤꯅꯣ
ꯆꯥꯛ ꯇꯣꯛꯄꯒꯤ
ꯑꯣ
ꯌꯨꯝ ꯂꯩꯔꯤꯕꯣ ꯑꯥ ꯁꯥꯏ ꯌꯨꯝ ꯂꯩꯔꯤꯕꯣ
ꯂꯩꯌꯦ ꯅꯅꯥꯎꯄ ꯉꯁꯤ ꯆꯪꯒ꯭ꯔꯦ
ꯑꯣ ꯍꯟꯗꯛ ꯀꯩꯅꯣ ꯌꯥꯎꯔꯤꯗꯨ ꯀꯩꯅꯣ ꯗꯥ ꯖꯤꯀꯦꯟ ꯍꯣꯢꯗꯔꯣ
ꯎꯝ ꯑꯩꯒꯤ ꯏꯅꯥꯎ ꯄꯥꯅꯦ
ꯀꯩꯅꯣꯗ ꯀꯩ ꯁꯦꯛꯇ ꯀꯩꯗ ꯇꯥꯔꯒꯦ ꯔꯤ ꯀꯩꯅꯣꯗ
ꯑꯁꯥꯝ ꯔꯖꯤꯛꯃꯦꯟ ꯇꯥꯢ ꯍꯥꯏꯕ꯭ꯔꯥ ꯀꯩꯅꯣꯝ ꯍꯥꯢꯕꯅꯦ
ꯎꯝ
ꯀꯩꯖꯥꯡ ꯆꯥꯛ ꯆꯥꯕꯣꯝ ꯃ ꯑꯩꯗꯤ ꯉꯁꯤ ꯆꯥꯕꯗꯣ ꯀꯩ ꯀꯩꯅꯣ
ꯇꯥꯕ꯭ꯔꯣ
ꯇꯥꯝ ꯑꯩꯈꯣꯏꯒꯤ ꯑ ꯑꯩꯈꯣꯏ ꯑꯩꯈꯣꯏ ꯊꯣꯡꯉꯤꯑꯦ ꯅꯣꯏꯗꯤ ꯀꯩꯖꯥꯡ ꯆꯥꯔꯒꯦ
ꯍꯦꯟꯖꯥꯡ ꯍꯜꯂꯣ
ꯇꯥꯏꯌꯦ ꯇꯥꯏꯌꯦ
ꯑꯣ ꯁꯧꯒ꯭ꯔꯤ ꯑꯃꯒ ꯀꯩꯅꯣꯒ ꯆꯥꯔꯦ ꯀꯥꯡꯒꯧ ꯑꯃꯒ
ꯎꯝ ꯅꯪꯒꯤꯗꯤ ꯄ꯭ꯔꯣꯖꯦꯛꯀꯤꯗꯤ ꯍꯧꯔꯕꯣ
ꯍꯧꯖꯤꯛ ꯍꯧꯔꯦ ꯅꯍꯥꯟ ꯑꯦꯁꯤ ꯂꯥꯛꯑꯦ ꯂꯣꯢꯁꯟꯊꯔꯦ ꯍꯌꯦꯡ ꯍꯌꯦꯡ ꯑꯃꯨꯛ ꯆꯠꯀꯅꯤ
ꯎꯝ ꯅꯣꯏꯗꯤ ꯑꯗꯨꯗꯤ ꯑꯦꯛꯖꯥꯝꯗꯤ ꯍꯥꯏꯗꯣꯛꯇ꯭ꯔꯤꯀꯣ ꯍꯧꯖꯤꯛꯐꯥꯎ
ꯑꯦꯛꯖꯥꯝ ꯍꯥꯏꯗꯣꯛꯇ꯭ꯔꯤ ꯑꯦꯛꯖꯥꯝꯗꯤ ꯀꯩꯅꯣꯗ ꯗꯦꯠ ꯇꯦꯟꯗ ꯄ꯭ꯔꯣꯖꯦꯛ ꯂꯩꯔꯦꯗꯅ ꯑꯗ ꯑꯗꯨ ꯂꯣꯏꯔꯕ ꯃꯇꯨꯡꯗ ꯍꯥꯏꯗꯣꯛ ꯀꯗꯧ ꯃꯥꯂꯦ ꯑꯦꯛꯖꯥꯝꯖꯦ ꯈꯪꯗꯦꯅꯦ ꯀꯃꯥꯏꯅ ꯇꯧꯗꯣꯏꯅꯣ ꯔꯤꯖꯜꯁꯦ ꯒ꯭ꯌꯥꯟ ꯇꯥꯗꯦ
ꯑꯇꯩꯒꯩ ꯑꯥ ꯅꯣꯏꯗꯤ ꯏꯁꯄꯤꯁꯦꯂꯥꯏꯖꯦꯁꯟꯅ ꯑꯣꯔꯒꯥꯅꯤꯛꯅꯦ ꯍꯥꯏꯔꯦꯗꯅ
ꯎꯝ
ꯑꯗꯨꯗꯤ ꯀꯔꯤ ꯑꯦꯛꯖꯥꯝ ꯊꯥꯕ ꯃꯇꯝ ꯐꯥꯏꯅꯦꯜꯗꯤ ꯑꯣꯔꯒꯥꯅꯤꯛ ꯂꯣꯏꯅ ꯊꯥꯕ꯭ꯔꯥꯗ ꯇ꯭ꯔꯒꯗ
ꯃꯤꯛꯁ ꯇꯧꯔꯒ
ꯄꯦꯄꯔꯗꯣ ꯑꯣ ꯀꯃꯟ ꯄꯦꯄꯔ ꯂꯩꯕ
ꯀꯃꯟ ꯄꯦꯄꯔ ꯑꯃ ꯂꯩꯔꯦꯗꯅ ꯑꯗꯨꯒ ꯑꯥ ꯑꯩꯈꯣꯏ ꯍꯥꯟꯅ ꯐꯥꯔꯁ ꯁꯦꯃꯤꯁꯇꯔ ꯀꯥꯕꯀꯥꯟꯗ ꯊꯥꯈꯤꯕ ꯑꯦꯛꯖꯥꯝ ꯔꯣꯏ ꯑꯥ ꯐꯥꯔꯁ ꯁꯦꯃꯤꯁꯇꯔ ꯀꯥꯀꯥꯟꯗ ꯊꯥꯈꯤꯕ ꯑꯦꯛꯖꯥꯝ ꯏꯁꯥ ꯏꯁꯥ ꯔꯣꯜ ꯅꯝꯕꯔꯗꯣ
ꯎꯝ
ꯑꯗꯨꯒꯤꯗꯤ ꯑꯗꯨꯝ ꯐꯝꯍꯜꯂꯦꯕ ꯄꯨꯂꯞ ꯑꯦꯛꯖꯥꯝꯈꯜꯗ ꯑꯗꯨꯝ ꯇꯣꯉꯥꯟꯅ ꯇꯣꯉꯥꯟ ꯇꯣꯉꯥꯟꯅ ꯀꯩꯁꯨ ꯊꯥꯗ꯭ꯔꯦꯕ
ꯅꯠꯇꯦꯗ ꯑꯩꯅ ꯍꯥꯏꯕꯗꯤ ꯀꯔꯤ ꯅꯣꯏ ꯄꯦꯄꯔꯗꯣ
ꯑꯥ
ꯅꯪ ꯑꯣꯔꯒꯥꯅꯤꯛꯇ ꯏꯁꯄꯤꯁꯦꯂꯥꯏꯖꯦꯁꯟ ꯇꯧꯕꯅꯤꯗꯅ
ꯑꯥ
ꯑꯗꯨꯗꯤ ꯑꯣꯔꯒꯥꯅꯤꯛꯀꯤ ꯄꯦꯄꯔ ꯉꯥꯛ ꯊꯥꯕ꯭ꯔꯥ ꯅꯠꯇ꯭ꯔꯥ
ꯑꯥ ꯑꯣꯔꯒꯥꯅꯤꯛ ꯄꯦꯄꯔ ꯑꯅꯤꯃꯛ ꯎꯝ
ꯑꯣ ꯀꯔꯤ ꯀꯃꯟ ꯆꯦꯄꯔ ꯂꯩꯗꯅ ꯏꯟꯑꯣꯔꯒꯥꯅꯤꯛ ꯐꯤꯖꯤꯀꯦꯜ ꯅꯣꯏ ꯂꯧꯕꯒꯩ ꯑꯃꯨꯛ ꯄꯨꯟꯁꯤꯜꯂ ꯊꯥꯕꯤ ꯇꯧꯕ꯭ꯔꯕ
ꯑꯥ ꯀꯃꯟꯕꯤ ꯑꯩꯈꯣꯏ ꯏꯟꯑꯣꯔꯒꯥꯅꯤꯛ ꯑꯣꯔꯒꯥꯅꯤꯛ ꯐꯤꯖꯤꯀꯦꯜ ꯑꯍꯨꯝꯃꯛꯅ ꯂꯧꯕ ꯀꯃꯟ ꯄꯦꯄꯔ ꯑꯃ ꯂꯩꯔꯦꯗꯅ
ꯎꯝ
ꯑꯗꯨ ꯀꯃꯟ ꯄꯦꯄꯔ ꯑꯃ ꯂꯩꯔꯦ ꯑꯗꯨꯒꯤ ꯃꯇꯨꯡꯗ ꯑꯃꯨꯛ ꯄꯦꯄꯔ ꯑꯅꯤ ꯑꯃꯅ ꯑꯩꯈꯣꯏ ꯑꯣꯔꯒꯥꯅꯤꯛ ꯂꯣꯝꯅꯤꯅ ꯑꯣꯔꯒꯥꯅꯤꯛ ꯄꯤꯄꯔ ꯑꯅꯤ ꯏꯟ ꯑꯣꯔꯒꯅꯤꯛ ꯀꯥꯡꯒꯨꯅ ꯃꯣꯏꯗꯤ
ꯊꯤꯌꯣꯔꯤꯗꯤ ꯁꯨꯞꯅꯒꯤ ꯄꯦꯔꯠ ꯑꯍꯨꯝ ꯈꯛꯇꯅꯦꯕ
ꯎꯝ ꯑꯩꯈꯣꯏꯗꯤ ꯏꯁꯄꯤꯁꯦꯂꯥꯏꯖꯦꯁ ꯑꯩꯈꯣꯏ ꯃꯇꯝ ꯊꯥꯕꯗ ꯅꯣꯏ ꯁ꯭ꯋꯥꯏꯌꯝꯁꯨ ꯊꯥꯕ꯭ꯔꯣ
ꯁ꯭ꯋꯥꯏꯌꯝꯅ ꯀ ꯑꯗꯨꯒ ꯁꯦꯀꯦꯟ ꯁꯦꯃꯤꯁꯇꯔꯒ ꯊꯥꯔꯠ ꯁꯦꯃꯤꯁꯇꯔꯒ ꯊꯥꯕ
ꯊꯥꯔꯠꯇ ꯑꯣ ꯑꯣ ꯑꯩꯈꯣꯏꯅ ꯁꯤ ꯕꯤ ꯁꯤ ꯑꯦꯁ ꯀꯣꯔꯁ ꯅꯥꯃꯥ ꯑꯥ ꯊꯥꯔꯠꯀ ꯐꯣꯔꯠꯀꯗ ꯁꯤ ꯕꯤ ꯁꯤ ꯑꯦꯁꯀꯤ ꯀꯣꯔꯁ ꯑꯃ ꯌꯥꯎꯔꯦ
ꯑꯥ
ꯑꯗꯨ ꯏꯁꯄꯤꯁꯦꯂꯥꯏꯖꯦꯁꯟꯒꯤ ꯄꯦꯄꯔ ꯑꯅꯤ ꯑꯝꯒ ꯑꯗꯩꯗꯤ ꯀꯃꯟ ꯄꯦꯄꯔ ꯑꯅꯤ ꯑꯃꯒ ꯊꯥꯔꯛꯄ ꯑꯩꯈꯣꯏꯅ ꯑꯃꯨꯛ ꯗꯤꯖꯥꯔꯇꯦꯁꯟ ꯄ꯭ꯔꯣꯖꯦꯛ ꯀꯔꯤꯝ ꯌꯥꯎꯗꯕ
ꯎꯝ ꯑꯩꯈꯣꯏꯅ ꯑꯗꯨ ꯌꯥꯎꯕ ꯃꯨꯛ ꯄꯦꯄꯔꯗꯤ ꯀꯩꯅꯣꯅ ꯊꯤꯑꯣꯔꯤꯗꯗꯤ ꯀꯩꯅꯣꯅ ꯈ ꯌꯥꯝꯃꯥꯜꯂꯦ ꯃꯦꯠꯁꯇ ꯈꯔ ꯌꯥꯕ ꯋꯥꯅꯤ ꯊꯤꯌꯣꯔꯤꯗꯤ
ꯎꯝ ꯊꯤꯌꯣꯔꯤ ꯌꯥꯝ ꯌꯥꯝꯃꯦ ꯑꯩ ꯑꯩ ꯏꯁꯄꯤꯁꯦꯂꯥꯏꯖꯦꯁꯟ ꯗꯨꯗꯩ ꯃꯥꯔꯛ ꯐꯨꯒꯠꯅꯕꯩ ꯋꯥꯅꯦꯕ ꯀꯃꯟ ꯗꯩꯁꯨ ꯂꯣꯏ ꯐꯨꯒꯠꯅꯩꯗꯥ
ꯀꯃꯟ ꯄꯦꯄꯔꯒꯤ ꯑꯗꯨꯝ ꯐꯨꯒꯠꯅꯕꯅꯦ ꯅꯣꯏꯒꯤꯗꯤ ꯑꯗꯨ ꯍꯥ
ꯕꯣꯜ ꯌꯦꯡꯒꯗꯔꯣ ꯍꯣꯔꯦꯟ
ꯕꯣꯟ ꯍꯣꯔꯦꯟ ꯈꯪꯗꯦꯗ ꯑꯊꯦꯡꯕꯗ ꯍꯣꯔꯦꯟ ꯄꯨꯡ ꯊꯦꯡ ꯄꯨꯡ ꯑꯅꯤꯗ ꯑꯣꯏꯗꯥꯏꯅꯦ
ꯈꯪꯗꯦ ꯍꯣꯔꯦꯟ ꯄꯔꯣ ꯇꯨꯀꯜ ꯇꯕꯦ
ꯄꯨꯡ ꯃꯉꯥꯗꯨ ꯂꯩ ꯃꯥꯜꯂꯦ ꯑꯌꯨꯛꯀꯤ ꯄꯨꯡ ꯃꯉꯥꯗ
ꯑꯁ ꯑꯩ ꯇꯨꯝ ꯍꯧꯒꯠꯂ ꯌꯦꯡ ꯌꯥꯅꯤ
ꯑꯗꯨ ꯃꯥꯥꯏ ꯇꯧꯔ ꯎꯝ ꯉꯥꯍꯥꯟ ꯕꯣꯜ ꯌꯦꯡꯕ꯭ꯔꯣ
ꯌꯦꯡꯉꯦ ꯑꯍꯤꯡ ꯇꯨꯝꯗꯕꯤ ꯌꯦꯡꯉꯦ ꯑꯁ ꯈꯣꯏꯗꯧ ꯁꯥꯎꯍꯠꯂ ꯇꯨꯝꯃꯦ ꯕꯤꯠ ꯂꯩꯇꯦ
ꯎꯝ ꯅꯍꯥꯟꯗꯤ ꯄ꯭ꯂꯦꯗꯣ ꯌꯥꯝ ꯌꯦꯡꯕ ꯅꯨꯡꯉꯥꯏꯍꯧꯗꯦꯅꯦ
ꯌꯥꯗ꯭ꯔꯦ ꯐ꯭ꯂꯣꯞ ꯆꯠꯂꯦ ꯌꯥꯗ꯭ꯔꯦ ꯍꯥꯟꯅꯗꯤ ꯈꯔ ꯐꯒꯠꯂꯦ ꯍꯥꯏꯔꯒ ꯑꯃꯨꯛ ꯍꯥꯟꯅꯩ ꯐꯤꯕꯝ ꯇꯥꯁꯜꯂꯛꯑꯦ ꯑꯃꯨꯛ
ꯑꯗꯨꯅꯦ ꯄꯔꯥꯒꯔꯤꯞꯒ ꯇꯥꯏ ꯑꯗꯨ ꯑꯣꯏꯔꯁꯨ ꯄꯒꯔꯥꯒꯤꯗꯨꯁꯨ ꯗꯤꯐꯦꯟꯁꯤꯞꯇ ꯁꯥꯟꯅꯔꯒ ꯀꯥꯎꯟꯇꯔ ꯂꯥꯛꯄꯗ ꯋꯥꯅꯤ ꯍꯧꯖꯤꯛ ꯁꯥꯟꯅꯔꯤ ꯈꯨꯠꯁꯥꯅ ꯑꯗꯨꯗꯤ ꯐꯦꯟꯗꯔꯈꯩꯅ ꯀꯥꯎꯟꯇꯔ ꯊꯤꯡꯕꯗꯣ
ꯎꯝ ꯐ꯭ꯔꯥꯟꯁꯇ ꯇꯥꯁꯤꯜꯂꯛꯏꯁꯤ ꯑ ꯐ꯭ꯔꯥꯟꯁꯁꯤ ꯁꯥ ꯁꯥꯟꯅꯔꯗꯤ ꯌꯥꯝ ꯊꯤꯅ ꯂꯩꯍꯧꯗꯧ ꯃꯥꯜꯂꯤ ꯅꯍꯥꯟ ꯉꯔꯥꯡꯅ ꯐ꯭ꯔꯥꯟꯁꯁꯦ
ꯊꯧꯔꯛꯑꯣꯅꯦ ꯀꯔꯤ ꯖꯔꯃꯟꯒꯤ ꯃꯦꯊꯤ ꯃꯦꯊꯤ ꯆꯟ ꯇꯨ ꯊꯥꯎꯖꯟ ꯐꯣꯔꯇꯤꯟꯗꯩꯔ ꯑꯦꯠꯇꯤꯟꯗꯩꯔ ꯀꯩꯅꯣꯝ ꯄ꯭ꯔꯦꯗꯤꯛ ꯇꯧꯕ ꯅꯨꯄꯥ ꯑꯃ ꯂꯩꯕꯗꯣ ꯈꯪꯕ꯭ꯔꯥ
ꯈꯪꯗꯦ ꯑꯗꯨ ꯗꯨꯝꯗꯤ
ꯖꯣꯀꯤꯝ ꯀ꯭ꯂꯦꯃꯦꯟꯅ ꯑꯃ ꯂꯩꯕꯅꯦꯕ ꯃꯥꯅ ꯄ꯭ꯔꯦꯗꯤꯛ ꯇꯧꯕꯁꯦ ꯑꯗꯨꯝ ꯖꯣꯀꯤꯝ ꯀ꯭ꯂꯦꯃꯦꯅ ꯍꯟꯗꯛꯀꯤꯁꯨ ꯇꯧꯔꯝꯅꯦ ꯃꯥꯅ ꯑꯗꯣ ꯃꯥꯅ ꯍꯟꯗꯛ ꯇꯧꯕꯒꯤꯗꯣ ꯃꯃꯥꯡ ꯐꯣꯔꯇꯤꯟ ꯖꯔꯃꯅꯤ ꯂꯧꯈ꯭ꯔꯦ ꯑꯦꯠꯇꯤꯟ ꯐ꯭ꯔꯥꯟꯁ ꯑꯗꯩꯗꯤ ꯇ꯭ꯋꯦꯟꯇꯤ ꯇꯨ ꯑꯥꯔꯖꯦꯟꯇꯤꯅꯥ ꯑꯃ ꯂꯣꯏꯅꯃꯛ ꯄ꯭ꯔꯤꯗꯤꯛ ꯇꯧꯕꯅꯦꯕ ꯍꯟꯗꯛꯁꯨ ꯍꯟꯗꯛꯅ ꯅꯦꯗ꯭ꯔꯂꯦꯟꯗ ꯄꯤ ꯃꯥꯅ ꯅꯦꯗꯔꯂꯦꯟꯗ ꯄꯤ ꯑꯗꯨꯗꯩꯗꯤ ꯕ꯭ꯔꯥꯖꯤꯜꯒ ꯖꯄꯥꯟꯒ ꯁꯥꯟꯅꯕꯁꯦ ꯖꯄꯥꯟꯅ ꯉꯝꯃꯦ ꯉꯝꯅꯦ ꯄ꯭ꯔꯗꯤꯛꯁꯟ ꯄꯤ ꯈꯪꯗꯦ ꯑꯗꯣ ꯌꯦꯡꯒꯦ ꯇꯧꯕ ꯃꯥꯒꯤꯗꯣ
ꯃꯥꯏ ꯑꯗꯨ ꯃꯥꯏ ꯐꯦꯛꯇꯔ ꯃꯌꯥꯝ ꯄꯨꯟꯁꯤꯜꯂ ꯀ꯭ꯔꯥꯏꯇꯦꯔꯤꯌꯥ ꯃꯌꯥꯝ ꯍꯥꯞꯄꯒ ꯏꯁꯇꯗꯤ ꯇꯧꯕ ꯑꯗꯣ ꯃꯥꯏ ꯁꯇꯗꯤꯗꯣ ꯇꯧꯔꯒ ꯑꯃꯨꯛ ꯇꯣꯉꯥꯟꯅ ꯑꯃꯨꯛ ꯃꯦꯠꯆꯤꯡ ꯑꯃꯨꯛ ꯂꯣꯏꯅ ꯇꯧꯅꯔꯒ ꯂꯥꯁꯇ ꯑꯗꯨꯃꯥꯏꯅ ꯇꯧ ꯄ꯭ꯔꯗꯤꯛꯁꯟ ꯄꯤꯕꯅꯤ ꯆꯨꯝꯕꯗꯨꯗ ꯃꯌꯥꯝꯅꯁꯨ ꯊꯥꯖꯅꯔꯤ
ꯎꯝ
ꯍꯧꯖꯤꯛ ꯍꯧꯖꯤꯛꯇꯤ ꯂꯣꯏ ꯍꯩꯏꯅꯔꯦꯗ ꯕꯣꯟꯁꯦ ꯀꯔꯤ
ꯑꯃ ꯀꯩꯅꯣ ꯏꯟꯇ꯭ꯔꯟꯁꯤꯞꯀꯤ ꯑꯃ ꯂꯥꯛꯄꯅꯦꯕ ꯄ꯭ꯔꯣꯒ꯭ꯔꯥꯝ ꯑꯃ ꯊꯥ ꯑꯍꯨꯝꯂ ꯃꯔꯤꯔ ꯑꯃ
ꯊꯥꯖꯤꯜ ꯎꯝ
ꯑꯦꯛꯖꯥꯝ ꯃꯅꯨꯡꯗ ꯇꯥꯕ ꯁꯤ ꯕꯤ ꯅꯨꯡ ꯁꯦꯝꯃꯒ ꯊꯥꯔꯛꯑꯣꯗꯤ ꯍꯥꯏꯕꯅꯦ ꯑꯣꯖꯥꯅ ꯑꯗꯣ ꯀꯩꯅꯣꯗ ꯑꯁꯣꯝꯅꯥꯀꯟ ꯕꯦꯡꯛ ꯕꯦꯡꯒ꯭ꯂꯣꯔꯒꯤꯗ ꯃꯣꯏ ꯀꯩꯅꯣꯅ ꯑꯦꯁꯤꯗ ꯁꯤꯟꯕꯅꯦꯕ ꯁꯤꯟꯕꯕꯨꯗꯤ ꯑꯗꯣ ꯑꯦꯛꯖꯥꯝ ꯃꯅꯨꯡ ꯑꯣꯏꯕꯗꯨꯗ ꯀꯣꯟꯅ ꯊꯥꯖꯤꯟꯒꯦꯅ ꯇꯧꯔꯤꯀꯥꯟꯗ ꯂꯥꯁ ꯗꯦꯠ ꯍꯟꯗꯣꯛ ꯂꯩꯔꯝꯃꯦ ꯊꯥꯖꯤꯜꯍꯧꯗ꯭ꯔꯦ
ꯎꯝ
ꯊꯥ ꯊꯥꯒꯤ ꯂꯨꯄꯥ ꯂꯤꯁꯤꯡ ꯀꯨꯟ ꯀꯨꯜꯂ ꯀꯩꯅꯣꯝ ꯄꯤꯅꯦ ꯍꯥꯏꯕꯅꯦꯕ ꯁ꯭ꯇꯥꯏꯄꯦꯟ ꯑꯦ ꯊꯥ ꯑꯝꯗ
ꯂꯤꯁꯤꯡ ꯀꯨꯟ ꯀꯨꯨꯟ
ꯑꯥ ꯊꯥ ꯑꯃꯗ ꯂꯤꯁꯤꯡ ꯑꯅꯤ ꯍꯥꯏꯕ ꯁ꯭ꯇꯥꯏꯄꯦꯟ
ꯑꯣ ꯌꯥꯝꯕꯗꯤ ꯅꯠꯇꯦ ꯑꯗꯣ ꯐꯨꯗꯤꯡ ꯂꯣꯗꯤꯡ ꯂꯣꯗꯤꯡꯗꯨ ꯃꯣꯏ ꯃꯣꯏ ꯇꯧꯕ
ꯃꯣꯏꯅ ꯍꯥꯏꯁꯦ ꯇꯧꯕꯒꯤꯕꯨꯗꯤ ꯑꯦꯝ ꯌꯨꯗ ꯇꯧꯔꯁꯨ ꯌꯥꯥꯏ ꯁꯤꯅꯦꯕ ꯍꯥꯏꯗꯤ ꯇꯧꯕꯇꯕꯨ ꯊꯥꯖꯤꯜꯂꯛꯏꯕ ꯄꯣꯠꯇꯨꯗꯤ ꯅꯣꯔꯠ ꯏꯁꯀꯤ ꯑꯣꯏꯗꯧꯕꯄꯣꯠꯅꯦ ꯃꯥꯅ ꯍꯥꯏꯖꯦ
ꯑꯁ ꯇꯧꯔꯝꯃꯗꯤ ꯐꯕ
ꯑꯗꯣ ꯑꯗꯣ ꯑꯣ ꯑꯣꯖꯥꯗꯨꯁꯨ ꯑꯃꯨꯛ ꯑꯦꯝ ꯌꯨꯒꯤ ꯑꯣꯖꯥ ꯑꯃꯅ ꯑꯃꯨꯛ ꯀꯩꯅꯣ ꯄꯥꯏꯕ ꯌꯥꯎꯋꯦꯅ ꯍꯥꯏꯕ ꯇꯥꯔꯦ ꯉꯁꯤ ꯈꯛꯇ ꯈꯪꯕꯅꯦ ꯑꯗꯨꯗꯣ ꯃꯥ ꯀꯩꯅꯣ ꯑꯣꯏꯕ ꯌꯥꯎꯋꯤ ꯗꯣ ꯃꯥꯅ ꯍꯪꯀꯥꯟꯗ ꯃꯥꯅꯁꯨ ꯂꯥꯛ ꯑꯥ ꯗꯨꯔꯗꯒꯤ ꯅꯣꯔꯠ ꯏꯁꯀꯤ ꯏꯟꯆꯥꯔꯁ ꯄꯥꯏꯕ ꯍꯥꯏꯗꯨꯔꯥ ꯀꯩ ꯍꯥꯏꯗꯣꯏꯅꯣ ꯑꯗꯨꯗ ꯌꯥꯎꯋꯦ ꯍꯥꯏꯕꯅꯦꯕ ꯊꯥꯖꯤꯜꯂꯕꯨꯗꯤ ꯏꯈꯟꯗ ꯈꯜꯂꯗꯕꯅꯦꯕ ꯑꯗꯨꯝ
ꯎ ꯅꯪ ꯑꯗꯣ ꯈꯥꯔ ꯉꯟꯅ ꯍꯥꯏꯔꯒ
ꯑꯩꯅꯁꯨ ꯆꯪꯉ ꯌꯦꯡꯍꯧꯗ꯭ꯔꯦ ꯑꯗꯒꯤ ꯍꯪꯕ ꯀꯥꯟꯗ ꯃꯥꯅꯁꯨ ꯂꯥꯁ ꯗꯦꯠꯁꯦ ꯑꯦꯛꯖꯦꯛꯇ ꯍꯥꯏꯗꯕ ꯍꯥꯏꯇꯥꯔꯦ ꯑꯩ ꯋꯥꯠꯄ ꯃꯥꯟ ꯊꯥꯖꯜꯍꯧꯗ꯭꯭ꯔꯦ ꯑꯗꯨ ꯑꯗꯨ ꯊꯥꯖꯤꯜꯂꯝ ꯇꯥꯔꯒꯗꯤ ꯑꯗꯨꯝ ꯈꯥꯔ ꯄ꯭ꯔꯣꯖꯦꯛ ꯅꯨꯡ ꯈꯥꯔ ꯇꯧꯁꯤꯜꯂꯒ ꯑꯗꯨꯝ ꯑꯁꯣꯝꯅꯥꯀꯟ ꯑꯥꯎꯠꯁꯥꯏꯠꯇ ꯇ꯭ꯔꯥꯏꯇꯧꯒꯦ ꯇꯧꯕꯅꯦꯕ ꯃꯔꯛ ꯃꯔꯛ ꯌꯥꯎꯗ ꯌꯥꯎꯗ ꯇꯥꯔꯒꯗꯤ ꯑꯦꯄ꯭ꯂꯥꯏ ꯇꯧꯕ ꯌꯥꯗ꯭ꯔꯦꯕ ꯑꯁꯣꯝꯅꯥꯀꯟꯗꯗꯤ
ꯎꯝ ꯁꯨꯃꯥꯏꯅ ꯇꯧꯔ ꯅꯦꯇꯣ ꯖꯦ ꯑꯥꯔ ꯑꯦꯐ ꯇꯣ ꯐꯥꯎ ꯗꯣꯛꯅꯕ ꯇꯧꯔꯣ
ꯍꯥ
ꯖꯤ ꯑꯥꯔ ꯑꯦꯐꯇꯣ ꯐꯥꯎꯗꯣꯛꯅꯕ ꯇꯧꯔꯣꯕ ꯍꯟꯗꯛꯀꯤ ꯐꯣꯝ ꯊꯥꯖꯤꯟꯗꯥꯏ
ꯍꯟꯗꯛ ꯊꯥꯖꯟꯗꯤ ꯑꯩ ꯀꯩꯅꯣ ꯃꯊꯪ ꯗꯤꯁꯦꯝꯕ꯭ꯔꯒꯤꯗ ꯈꯥꯔ ꯄ꯭ꯔꯤꯄꯦꯔꯦꯁꯟ ꯇꯧꯔ ꯊꯥꯒꯦ ꯗꯧꯕꯅꯤ ꯍꯥꯏꯗꯤ ꯁꯤꯝꯁꯇ꯭ꯔ ꯑꯦꯛꯖꯥꯝ ꯌꯥꯎ ꯀꯩꯗꯧꯕꯒ
ꯃꯥꯟꯅꯦ ꯌꯥꯟꯖꯤꯟꯅꯕ ꯌꯥꯗꯕꯅꯤꯗ ꯀꯔꯤ ꯅꯪ ꯍꯧꯖꯤꯛ ꯄ꯭ꯔꯣꯖꯦꯛꯀꯤꯅꯤ ꯑꯃꯨꯛ ꯆꯠꯇꯕ ꯌꯥꯔꯣꯏ
ꯎꯝ ꯏꯌ꯭ꯔ ꯀꯣꯏꯁꯟ ꯑꯃꯅꯤ ꯌꯦꯡꯀꯥꯟꯗꯁꯨ ꯈꯥꯔ ꯈꯥꯔ ꯈꯪꯕꯨꯗꯤꯌꯥꯎꯏ ꯗꯨ ꯇꯥꯔꯒꯁꯨ ꯗꯥꯏꯔꯦꯛ ꯁꯨꯠꯇ ꯈꯪꯕꯗꯨꯗꯤ ꯀꯩꯁꯨ ꯈꯪꯗꯦꯕ ꯑꯈꯣꯏ ꯀꯩꯅꯣꯗ ꯁꯦꯃꯤꯁꯇ꯭ꯔꯗ ꯇꯝꯃꯤꯁꯤꯗꯤ ꯎꯝ ꯁꯤꯝꯃꯤꯗ ꯇꯝꯃꯤꯁꯤꯗꯤ ꯃꯄꯥꯟꯈꯛꯇ ꯇꯝꯕꯅꯤꯅ ꯑꯁꯣꯝ ꯅꯥꯀꯟꯗꯗ ꯃꯅꯨꯡ ꯀꯣꯛ ꯀꯣꯛ ꯍꯪꯖꯤꯜꯂꯛꯄꯅꯤꯅ
ꯑꯣ
ꯑꯗꯨꯃꯥꯏꯅꯗ ꯍꯥꯏꯕꯅꯦ ꯑꯣꯖꯥꯗꯨꯁꯨ ꯃꯥꯈ ꯇꯥꯅ ꯀꯩꯅꯣ ꯇꯧꯕꯒꯤ ꯃꯥ ꯄꯦꯄꯔ ꯐꯣꯡꯕ ꯌꯥꯕꯒꯤ ꯃꯑꯣꯡ ꯇꯧꯒꯦꯔꯅ ꯍꯥꯏꯕ ꯋꯥꯅꯤ ꯃꯥꯅꯗꯨꯝ ꯃꯥꯅꯕꯨꯗꯤ ꯌꯥꯕꯨꯗꯤ ꯌꯥꯕꯅꯤ ꯑꯗꯨꯝ ꯑꯥꯗ ꯑꯩꯅ ꯃꯨꯛ ꯁꯣꯝ ꯅꯥꯀꯟꯗ ꯅꯦꯠꯀꯤ ꯄ꯭ꯔꯤꯄꯦꯔꯦꯁꯟ ꯇꯧ ꯇꯥꯔꯒꯗꯤ ꯑꯃꯨꯛ ꯃꯇꯝ ꯀꯣꯃꯥꯏꯅ ꯈꯟꯕꯗꯒꯤ ꯑꯃꯥꯏ ꯋꯥꯔꯤ ꯁꯥꯟꯅꯔ ꯃꯇꯨꯡ ꯃꯇꯨꯡꯗ ꯍꯥꯟꯅ ꯅꯦꯠꯀꯤꯖꯦꯅ ꯄ꯭ꯔꯤꯄꯦꯔꯦꯁꯟ ꯇꯧꯊꯣꯛꯑꯣꯕꯨꯗꯤ ꯍꯥꯏꯔꯛꯄꯅꯦ ꯑꯣꯖꯥꯅꯕꯨꯗꯤ
ꯎꯝ ꯎꯝ ꯊꯥ ꯊꯥ ꯑꯍꯨꯝꯃꯨꯛ ꯑꯣꯏꯔꯗꯤ ꯑꯗꯨꯝ ꯅꯣꯏ ꯑꯣꯖꯥꯈꯩꯅ ꯑꯗꯨ ꯍꯥꯏꯗ꯭ꯔꯣ ꯔꯤꯀꯃꯦꯟꯗꯦꯁꯟ ꯑꯗꯨ ꯊꯥꯕꯤꯒꯦꯗ
ꯑꯥ ꯀꯩꯅꯣ ꯁꯤꯒꯤ ꯑꯣꯖꯥꯅ ꯗꯤ ꯊꯑꯣꯏꯅꯕꯨꯗꯤ ꯃꯣꯏ ꯍꯥꯏꯕꯗꯨ ꯌꯥꯎꯗꯦ ꯑꯗꯣ ꯑꯩꯈꯣꯏꯅ ꯆꯍꯤ ꯑꯃ ꯀꯩ ꯑꯃꯒꯤ ꯁꯨꯝ ꯍꯥꯏꯅꯤ ꯄ꯭ꯔꯣꯖꯦꯛꯀꯨꯝꯕ ꯌꯥꯕꯒꯤ ꯃꯑꯣꯡꯗ ꯍꯥꯏꯕꯨꯗꯤ ꯑꯗꯨꯝ ꯌꯥꯕꯨꯗꯤ ꯌꯥꯕ
ꯎꯝ ꯎ ꯑꯗꯣ ꯁꯨꯃꯥꯏꯅ ꯇꯧꯅ ꯑꯦꯝ ꯑꯥꯢ ꯇꯤꯁꯨ ꯂꯥꯛꯏꯗꯅ
ꯎꯝ ꯑꯦ ꯅꯥꯢ ꯇꯤꯁꯨ ꯂꯩ ꯂꯩꯕꯨꯗꯤ
ꯑꯗꯨꯗ ꯇ꯭ꯔꯤꯄꯜ ꯅꯥꯏꯇꯤꯁꯨ ꯂꯩꯗꯅ
ꯎꯝ
ꯌꯦꯡꯉꯣ ꯈꯔ ꯎꯝ ꯑꯗꯨꯒꯨꯝꯕꯩꯁꯨ ꯑꯗꯨꯝ ꯃꯣꯏꯁꯨ ꯑꯗꯨꯝ ꯏꯁꯇꯥꯏꯜ ꯄꯦꯟꯗꯣ ꯑꯗꯨꯝ ꯐꯤ ꯂꯦꯚꯦꯜꯗ ꯄꯤꯕꯗꯧꯅ ꯇꯧꯕꯅꯦꯕ ꯑꯦꯟ ꯑꯥꯏ ꯇꯤꯒꯗꯤ ꯎꯝ ꯍꯣ ꯂꯩꯔꯣ ꯑꯩꯁꯨ ꯆꯥꯛ ꯅꯨꯡ ꯑꯝ ꯆꯥꯊꯣꯛꯈꯤꯒꯦ
ꯑ ꯍꯣꯏ ꯍꯣꯏ ꯗꯥ
ꯎꯝ